ꯇꯥꯕ꯭ꯔꯣ
ꯇꯥꯏꯌꯦ ꯅꯪꯗꯤ ꯇꯥꯕ꯭ꯔꯣ ꯍꯥꯥ
ꯀꯩꯗꯧꯔꯤꯅꯣ
ꯑ ꯆꯥꯛꯆ ꯇꯣꯛꯑꯒ ꯐꯃꯨꯡꯗ ꯇꯨꯝꯒꯦꯅ ꯐꯃꯨꯡꯗ ꯂꯩꯔꯤ ꯅꯪꯗꯤ
ꯑꯁ ꯑꯩꯗꯤ ꯇꯤꯚꯤ ꯀꯟꯅ ꯌꯦꯡꯂꯤꯌꯦ
ꯇꯤꯚꯤ
ꯃꯈꯣꯟ ꯀꯩꯅꯣ ꯇꯧꯗꯕꯒꯤꯀꯣ ꯁꯤꯔꯦꯜ ꯌꯦꯡꯂꯒ ꯂꯩ
ꯍꯥꯥ
ꯁꯦꯔꯦꯜ ꯌꯦꯡꯗꯒ ꯂꯩꯥꯌꯦꯕ
ꯆꯦꯅꯦꯜ ꯁꯤꯔꯦꯜ
ꯁꯔꯤꯌꯦꯜ ꯁꯔꯤꯌꯦꯜꯗꯣ ꯑꯗꯨ ꯅꯪꯕꯨ ꯀꯩ ꯏꯟꯁꯥꯡ ꯆꯥꯔꯒꯦ
ꯀꯩ ꯍꯥꯏꯕ
ꯀꯩ ꯏꯟꯖꯥꯡ ꯆꯥꯔꯒꯦꯕ
ꯑꯩꯁꯦ ꯉꯁꯤꯁꯦ ꯈꯥꯃꯦꯟ ꯑꯉꯧꯕ ꯑꯃ ꯆꯥꯔꯦ ꯑꯗꯨꯒ ꯀꯥꯡꯁꯣꯏ ꯆꯥꯔꯦ ꯑꯃꯦꯠꯄ ꯑꯗꯣ ꯑꯍꯨꯝ ꯆꯥꯔꯦ ꯃꯊꯦꯜ ꯑꯍꯨꯝ
ꯏꯁ ꯍꯥꯎꯋꯤꯅ ꯑꯩ ꯉꯁꯤ ꯎꯝ ꯀꯩꯅꯣ ꯑꯣꯛ ꯆꯥꯏ ꯉꯁꯤ ꯄꯣꯛ ꯀꯔꯤ ꯆꯥꯏ ꯑꯣꯛꯁꯥ ꯆꯥꯏ
ꯑꯣ ꯑꯗꯣ ꯅꯪ ꯋꯥꯗꯣ ꯈꯔ ꯀꯟꯅ ꯉꯥꯡꯕ ꯌꯥꯗ꯭ꯔꯕꯣ
ꯀꯟꯅ ꯉꯥꯡꯉꯤꯅꯦꯅꯦ ꯌꯥꯝ ꯇꯥꯗꯕ꯭ꯔꯣ ꯀꯟꯅ
ꯇꯥꯗꯦꯅꯦ ꯈꯔ ꯀꯟꯅ ꯉꯥꯡꯉꯣꯅꯦ ꯑꯃꯨꯛꯀ ꯀꯟꯍꯜꯂꯣꯅꯦ
ꯏꯁ ꯌꯥꯝ ꯀꯜꯂꯦ ꯑꯗꯨ ꯅꯪ ꯍꯟꯗꯛꯁꯦ ꯀꯩ ꯀꯩ ꯊꯕꯛ ꯁꯨꯔꯤꯅꯣ
ꯈꯪꯗꯦꯅꯦ ꯅꯨꯄꯤꯁꯤꯡꯁꯤꯅ ꯐꯣꯟ ꯑꯗꯨꯝ ꯇꯧꯔꯗꯤ ꯀꯩ ꯀꯩ ꯊꯕꯛ ꯁꯨꯔꯤꯅꯣꯗꯪ ꯍꯪꯉꯁꯤꯕꯨ ꯀꯩꯒꯤꯅꯣ
ꯍꯥꯏꯗꯤ ꯀꯩꯀꯩ ꯍꯟꯗꯛꯁꯦ ꯀꯩꯀꯩ ꯊꯕꯛ ꯇꯧꯔꯤꯅꯣ ꯍꯥꯏꯕ ꯋꯥꯅꯤꯗꯅ ꯑꯗꯨꯒ ꯇꯧꯗ꯭ꯔꯗꯤ ꯇꯧꯗꯦ ꯇꯧꯋꯦ ꯍꯥꯏꯗꯤ ꯇꯧꯋꯦ ꯍꯥꯏꯗꯕ ꯅꯠꯇ꯭ꯔꯣ
ꯑꯗꯣ ꯑꯩꯅ ꯊꯕꯛ ꯇꯧꯗꯦ ꯍꯥꯏꯔꯗꯤ ꯅꯪ ꯐꯣꯟ ꯊꯝꯃꯒꯦ ꯇꯧꯔꯤꯔꯣ ꯀꯩꯅꯣ ꯅꯣꯏ ꯅꯨꯄꯤ ꯁꯤꯡꯁꯤꯅ ꯍꯦꯛ ꯐꯣꯟ ꯇꯧꯕꯒ ꯑꯇꯣꯞꯄꯒ ꯍꯪꯗꯦ ꯀꯩꯀꯩ ꯊꯕꯛ ꯇꯧꯔꯤꯅꯣꯗꯪ ꯍꯦꯛ ꯈꯪꯉꯤꯁꯤꯕꯨ ꯀꯩꯒꯤꯅꯣꯕ
ꯑ ꯅꯨꯄꯥ ꯈꯣꯏꯗꯤ ꯊꯕꯛ ꯀꯜꯂꯤꯗꯅ ꯑꯗꯨꯒꯤ ꯍꯥꯏꯕꯨꯋꯥꯅꯤꯗ
ꯑꯣ
ꯀꯩ ꯀꯩ ꯊꯕꯛ ꯁꯨꯔꯤꯅꯣ ꯀꯣꯂꯦꯖ ꯀꯥꯕꯗꯣ ꯄꯥꯎꯗ ꯑꯝꯐꯥꯎ ꯐꯥꯎꯔꯛꯇ꯭ꯔꯦꯕ ꯀꯩꯀꯩ ꯇꯧꯔꯤꯅꯣ ꯍꯥꯏꯔꯤꯕꯅꯤꯗ
ꯑꯩꯁꯦ ꯍꯟꯗꯛꯁꯦ ꯊꯕꯛꯁꯦ ꯑꯗꯨꯝ ꯑꯔꯩ ꯑꯔꯩꯕ ꯁꯨꯔꯤ ꯉꯝ ꯉꯝ ꯉꯝꯅꯕ ꯉꯝꯅꯕ ꯑꯗꯨꯝ ꯍꯣꯠꯅꯖꯔꯤ ꯅꯨꯄꯤ ꯑꯉꯥꯡ ꯂꯩꯔꯕꯅꯤꯅ
ꯑꯁ ꯅꯪ ꯅꯨꯄꯤ ꯊꯤꯔꯕꯣ
ꯊꯤꯔꯦ ꯀꯩꯅꯣ ꯊꯤꯔꯦ ꯀꯩꯅꯣ ꯆꯍꯤ ꯀꯨꯏꯔꯦ ꯅꯪ ꯄꯥꯎ ꯄꯥ ꯇꯥꯗ꯭ꯔꯤꯕꯣ ꯍꯧꯖꯤꯛꯐꯥꯎ
ꯇꯥꯗꯦ ꯏꯃꯥꯟꯅꯕꯤ ꯑꯃꯗꯣ ꯍꯥꯏꯕꯗꯗꯤ ꯅꯪ ꯄꯥꯈꯪ ꯎꯝ ꯄꯥꯈꯪ ꯀꯟꯅ ꯁꯥꯔꯤ ꯍꯥꯏꯕ ꯑꯩꯗꯤ ꯅꯪ ꯄꯥꯈꯪ ꯑꯣꯏꯔꯖꯥꯠꯂ ꯍꯥꯏꯅꯤꯅꯦ ꯅꯇꯨ ꯊꯤꯔ ꯂꯩꯔꯝꯃꯦ
ꯄꯥꯈꯪ ꯑꯣꯏꯗ꯭ꯔꯦꯗ ꯅꯨꯄꯤ ꯊꯤꯔꯤꯗ ꯑꯉꯥꯡ ꯏꯆꯥ ꯄꯥꯈꯪ ꯐꯥꯗꯧꯔꯦꯗ ꯏꯆꯥ ꯐꯥꯎ
ꯐꯥꯒꯤ ꯇꯧꯕꯅꯦ ꯐꯥꯒꯤ ꯇꯧꯕꯅꯤꯗ ꯐꯔꯦꯗ ꯅꯨꯄꯤ ꯑꯉꯥꯡ ꯊꯤꯕꯅ ꯐꯩ ꯅꯨꯄꯤ ꯑꯉꯥꯡ ꯊꯤꯕ ꯑꯝ ꯃꯇꯝꯁꯨ ꯑꯣꯏꯔꯕꯅꯤꯅꯀꯣ ꯑꯩꯈꯣꯏꯗꯤ ꯌꯨꯝꯗ ꯐꯤ ꯁꯥꯔꯒ ꯂꯩ ꯈꯤꯒꯦ ꯂꯩꯁꯥꯕꯤ ꯑꯔꯤꯕꯤ ꯁꯥꯈꯤꯒꯦ
ꯑꯣ ꯅꯪ ꯂꯩꯁꯥꯕꯤ ꯑꯔꯤꯕꯤ ꯍꯥꯏꯁꯦ ꯅꯪ ꯆꯍꯤ ꯀꯌꯥ ꯁꯨꯔꯕꯣꯅꯦ ꯆꯍꯤ ꯌꯥꯝꯈ꯭ꯔ ꯃꯥꯜꯂꯦꯗ
ꯃꯥꯟ ꯆꯍꯤ ꯍꯪꯂꯛꯀꯅꯨꯕ ꯏꯀꯥꯏꯖꯩꯕ
ꯀꯩꯒꯤ ꯍꯥꯏꯔꯣꯗꯅ ꯆꯍꯤ ꯀꯌꯥ ꯁꯨꯔꯒꯦ
ꯏꯁ ꯍꯥꯏꯅꯤꯉꯥꯏ ꯏꯀꯥꯏꯌꯦ
ꯎꯝ
ꯈꯣꯏꯗꯤ ꯌꯨꯝ ꯄꯥꯟꯈꯤꯔꯣꯏ ꯐꯤ ꯁꯥꯈꯤꯒꯦ ꯍꯌꯦꯡꯋꯥꯏ ꯌꯨꯝꯒ ꯄꯥꯜꯂꯗꯤ ꯍꯥ ꯂꯥꯢꯕꯛ ꯐꯔꯒ ꯅꯨꯄꯥ ꯐꯖꯕ ꯐꯪꯉꯗꯤ ꯌꯨꯝ ꯄꯥꯜꯂꯒ ꯄꯨꯅꯤꯉꯥꯢ
ꯐꯩ ꯀꯩꯅꯣ ꯅꯪꯅ ꯑꯗꯨꯃꯥꯏꯅ ꯈꯜꯂ
ꯑꯁ ꯐꯥꯒꯤ ꯇꯧꯕꯅꯤꯗ ꯌꯨꯝ
ꯐꯥꯒꯤ ꯃꯥ ꯑꯣꯏꯔꯝꯃꯔꯣꯏꯗ ꯑꯁꯦꯡꯕ ꯑꯣꯏꯔꯝꯃꯅꯤꯗ ꯑꯩ ꯑꯗꯨꯝ ꯈꯪꯉꯦꯗ ꯅꯪ ꯋꯥ ꯈꯨꯉꯥꯡꯗꯣ ꯐꯥꯒꯤꯗꯤ ꯅꯠꯇ꯭ꯔꯦꯗ ꯅꯪ ꯊꯃꯣꯏꯗꯒꯤ ꯉꯥꯡꯉꯦꯕ ꯑꯁꯦꯡꯕꯅꯦꯕ
ꯅꯠꯇꯦ ꯐꯥꯒꯤꯒꯤꯅꯦ
ꯅꯪ ꯅꯨꯄꯥ ꯀꯣꯏꯅꯥꯕꯗꯤ ꯂꯩ ꯍꯥꯏꯅ ꯇꯥꯏꯅꯦ
ꯀꯣꯏꯅꯗꯦ ꯑꯝꯐꯥꯎ ꯑꯩꯈꯣꯏꯗꯤ ꯋꯥꯕꯅꯤꯗꯅ ꯅꯪ ꯑꯩꯈꯣꯏ ꯏꯃꯨꯡ ꯃꯅꯨꯡ ꯅꯪ ꯍꯥꯟꯅ ꯈꯪꯕ ꯅꯠꯇ꯭ꯔꯣ ꯑꯩꯈꯣꯏ ꯏꯃꯨꯡ ꯀꯩꯅꯣ ꯌꯥꯝ ꯀꯩꯅꯣ ꯇꯧꯋꯦ ꯍꯥꯏꯕꯗꯣ ꯑꯗꯨꯒꯤ ꯑꯩꯈꯣꯏ ꯏꯃꯥ ꯈꯠꯇꯅ ꯍꯣꯠꯅꯕꯗꯣ ꯉꯝꯗꯦ ꯑꯗꯨꯒꯤ ꯑꯩꯁꯨ ꯐꯤꯗꯣ ꯈꯔ ꯈꯔ ꯁꯥꯔꯤꯕ ꯑꯗꯨꯒꯤꯅꯤꯗ ꯅꯨꯄꯥꯒ ꯀꯣꯏꯗꯦꯗ ꯁꯛ ꯑꯗꯨꯛ ꯊꯤꯕꯕꯨ ꯀꯗꯥꯏꯗꯒꯤ ꯅꯨꯄꯥꯔ
ꯅꯪ ꯈꯣꯏ ꯀꯣꯂꯦꯖ ꯀꯥꯔꯤꯀꯥꯟꯗ ꯅꯪ ꯈꯪꯅꯕ ꯅꯨꯄꯥꯗꯣ ꯑꯗꯨꯒ ꯑꯗꯨꯝ ꯄꯥꯎ ꯐꯥꯎꯅꯔꯤ ꯍꯥꯏꯗꯨꯗꯤ ꯅꯪ ꯑꯩ ꯇꯥꯏꯗ ꯄꯥꯎ ꯂꯣꯏꯅꯃꯛ ꯇꯥꯏꯗ ꯅꯆꯤꯟ ꯌꯥꯝ ꯊꯤꯗ ꯅꯪ
ꯌꯥꯔꯦꯗ ꯑꯣꯏꯗꯕ ꯋꯥꯗꯣ ꯉꯥꯡꯂꯛꯀꯅꯨꯗ ꯑꯁ ꯑꯩꯒꯤ ꯑꯩꯒꯤ ꯋꯥꯒ ꯂꯥꯏꯔꯤ ꯑꯗꯨ ꯅꯣꯏ ꯂꯧꯒꯗꯤ ꯁꯨꯕ꯭ꯔꯣ ꯀꯩꯀꯩ ꯇꯧꯕꯔꯣ
ꯂꯧ ꯁꯨꯋꯦ ꯂꯧ ꯅꯣꯏꯗꯤ ꯁꯨꯗꯕ꯭ꯔꯣ
ꯈꯣꯏꯗꯤ ꯁꯨꯗꯦ ꯂꯧ ꯁꯨꯅꯤꯉꯥꯏ ꯂꯧ ꯐꯥꯎ ꯂꯩꯇꯦꯗ
ꯑꯣ
ꯂꯧꯐꯝ ꯂꯩꯇꯦ ꯑꯦ ꯀꯩꯅꯣ ꯆꯦꯡ ꯋꯥꯜꯂꯒ ꯆꯥꯔꯤꯅꯦ
ꯆꯦꯡ ꯋꯥꯜꯂꯒ ꯆꯥꯕ ꯉꯝꯕꯗꯣ ꯅꯣꯏ ꯄꯩꯁꯥ ꯄꯥꯏ ꯀꯩꯅꯣ
ꯑꯁ ꯅꯠꯇꯦ ꯂꯧꯁꯥꯟꯒ ꯄꯤꯅꯤꯡꯉꯥꯏ ꯂꯩꯇꯕ ꯑꯗꯣ ꯂꯧ ꯎꯅꯤꯉꯥꯏꯁꯨꯕꯨ ꯑ ꯀꯩꯅꯣ ꯇꯧꯕ ꯑꯗꯨꯒꯤꯀꯣ ꯑꯩꯈꯣꯏ ꯗꯗꯥꯗꯨ ꯀꯩꯅꯣ ꯇꯧꯋꯦ ꯑꯗꯨꯒꯤ ꯎ ꯑꯗꯨꯒ ꯑꯩ ꯏꯅꯥꯎꯅꯨꯄꯥꯁꯨ ꯀꯩꯅꯣ ꯂꯥꯏꯔꯤꯛ ꯁ꯭ꯀꯨꯜ ꯇꯝꯕꯗꯣ ꯑꯗꯨꯗ ꯄꯩꯁꯥ ꯋꯥꯃꯟꯗꯅꯀꯣ ꯀꯩꯅꯣ ꯇꯧꯕꯒꯤ ꯂꯧ ꯐꯥꯎ ꯎꯕ ꯉꯝꯗ꯭ꯔꯦ ꯄꯩꯁꯥ ꯂꯩꯕꯅ ꯂꯧ ꯎꯕꯅꯦ ꯄꯩꯁꯥ ꯂꯩꯇꯕ ꯑꯩꯈꯣꯏꯗꯤ ꯂꯧ ꯎꯕ ꯉꯝꯗꯦꯕ
ꯃꯥꯅꯦ ꯃꯥꯅꯦ ꯃꯥꯅꯦ
ꯄꯣꯠ ꯆꯩꯩ ꯃꯌꯥꯝ ꯆꯪꯕꯗꯣ ꯂꯧ ꯈꯣꯏꯕ ꯃꯇꯝꯗꯁꯨ ꯄꯩꯁꯥ ꯆꯪꯒꯅꯤ ꯑꯗꯨ ꯒ ꯂꯧ ꯂꯧꯔꯥꯡ ꯇꯧꯕꯁꯨ ꯄꯩꯁꯥ ꯆꯪꯉꯅꯤ ꯄꯩꯁꯥ ꯉꯥꯛꯇꯅꯤꯗꯅ ꯑꯗꯨꯒꯤ ꯁꯔꯨꯛꯄꯨꯗꯤ ꯆꯦꯡ ꯍꯥꯎꯗꯕꯗꯣ ꯑꯗꯨ ꯑꯣꯏꯅ ꯋꯥꯜꯂꯒ ꯆꯥꯔꯤꯅꯤ ꯅꯣꯏꯔꯣꯝꯗ ꯑ ꯏꯅꯃ ꯍꯥꯏꯁꯤꯔꯥ ꯑꯗꯨꯒ ꯎꯝ ꯅꯣꯡꯃ ꯅꯣꯡꯅꯤ ꯅꯨꯃꯤꯠ ꯅꯤꯅꯤ ꯍꯨꯝꯅꯤ ꯊꯕꯛ ꯁꯨꯕ ꯂꯥꯛꯀꯦ ꯅꯣꯏꯗ ꯑꯗꯨꯒ ꯆꯦꯡ ꯄꯤꯌꯨ
ꯌꯥꯗꯕꯔꯣ
ꯌꯥꯏ ꯌꯥꯏ ꯊꯕꯛ ꯁꯨꯕ ꯂꯥꯛꯇꯁꯨ
ꯌꯥꯝ ꯏꯀꯥꯏꯅ ꯍꯥꯏꯔꯤꯅꯦ
ꯑꯣ ꯌꯥꯝ ꯏꯀꯥꯏꯅ ꯍꯥꯏꯁꯨ ꯃꯥꯏꯗꯤ ꯑꯗꯨꯝ ꯀꯜꯂꯤꯅꯦ ꯅꯪꯁꯦ
ꯑꯗꯨꯃꯥꯏ ꯍꯥꯏꯅꯨꯗ ꯑꯗꯨꯃꯥꯏ ꯍꯥꯏꯅꯣꯑꯣ ꯏꯀꯥꯏꯌꯦ
ꯐꯥꯒꯤ ꯇꯧꯕꯅꯤꯗ
ꯅꯨꯃꯤꯠ ꯅꯤꯅꯤ ꯍꯨꯝꯅꯤ ꯁꯨ ꯑꯩ ꯑꯩꯁꯨ ꯂꯧ ꯁꯨꯗꯦ ꯍꯥꯏ ꯋꯥꯅꯤ ꯂꯧ ꯂꯧꯒꯤ ꯁꯨꯕ ꯅꯤꯌꯣꯝ ꯅꯤꯇꯤꯗꯤ ꯂꯣꯏ ꯈꯪꯉꯤ
ꯍꯥ
ꯂꯧ ꯁꯨꯕ ꯅꯤꯌꯣꯝ ꯅꯤꯇꯤꯗꯣ
ꯑꯥ
ꯂꯣꯏ ꯈꯪꯉꯦꯕ ꯂꯧ ꯎꯗ꯭ꯔꯁꯨ ꯑꯩꯈꯣꯏꯁꯦ
ꯎꯝ
ꯈꯪꯉꯦꯕ ꯑꯗꯣ ꯅꯨꯃꯤꯠ ꯅꯤꯅꯤ ꯍꯨꯝꯅꯤ ꯏꯅꯝꯃꯗ ꯍꯥꯏ ꯕꯤꯌꯣ ꯂꯦꯛꯄ ꯂꯥꯛꯀꯦ ꯑꯗꯨꯒ ꯁꯨꯕꯤꯒꯦ ꯗꯨꯒ ꯐꯧ ꯑꯃꯨꯛ ꯂꯥꯛꯄ ꯃꯇꯝꯗ ꯂꯣꯛꯄ ꯃꯇꯝꯗ ꯕꯣꯔꯥ ꯑꯃꯔꯥ ꯄꯤꯌꯣ ꯍꯥꯏꯕ
ꯍꯣꯏꯅꯦ ꯍꯣꯏꯅꯦ ꯄꯤꯒꯦꯅꯦ ꯑꯃꯇꯪ ꯅꯠꯇꯦꯅꯦ ꯑꯅꯤ ꯑꯍꯨꯝ ꯄꯤꯒꯤꯅꯦ ꯅꯣꯏ ꯍꯥꯟꯅ ꯂꯧ ꯁꯨꯔꯝꯃꯤ ꯗꯨꯗꯤ
ꯍꯥꯥ
ꯅꯣꯏ ꯍꯥꯟꯅ ꯂꯧ ꯁꯨꯔꯝꯃꯤꯗꯨꯗꯤ ꯅꯣꯏꯁꯨ
ꯑꯗꯨꯅꯦ ꯂꯧ ꯍꯥꯟꯅ ꯁꯨꯔꯝꯕꯗꯣ ꯍꯧꯖꯤꯛꯇꯤ ꯎꯝ ꯄꯩꯁꯥꯁꯨ ꯂꯩꯇ꯭ꯔꯦ ꯑꯈꯣꯏ ꯗꯗꯥꯁꯨ ꯀꯩꯅꯣꯃꯨꯛ ꯆꯠꯈ꯭ꯔꯦ ꯑꯗꯨꯒ ꯑꯩ ꯏꯅꯥꯎ ꯅꯨꯨꯄꯥꯁꯨ ꯇꯨꯏꯁꯟ ꯀꯩꯅꯣ ꯇꯧꯕꯒꯤꯀꯣ ꯁꯨꯕ ꯉꯝꯗ꯭ꯔꯦ ꯑꯗꯨꯒ ꯄꯩꯁꯥꯁꯨ ꯂꯧ ꯁꯨꯕ ꯃꯇꯝꯗ ꯄꯩꯁꯥꯁꯨ ꯌꯥꯝ ꯆꯪꯉꯦꯗꯅ ꯑꯗꯨꯒꯤ ꯁꯨꯕ ꯉꯝꯗ꯭ꯔꯦ ꯑꯗꯨꯒꯤ ꯁꯨꯗ꯭ꯔꯦꯕ
ꯃꯊꯪ ꯆꯍꯤꯗꯤ ꯁꯨꯅꯨꯅꯅ ꯑꯥ
ꯈꯪꯗꯦ ꯃꯊꯪ ꯆꯍꯤꯒꯤꯗꯤ ꯃꯊꯪ ꯆꯍꯤꯗ ꯈꯟꯅꯔꯅꯤ ꯍꯣꯏ ꯃꯥ ꯈꯣꯏꯅ ꯈꯣꯏ ꯏꯅꯝꯃ ꯈꯣꯏꯗꯤ ꯊꯕꯛ ꯁꯨꯕ꯭ꯔꯣ ꯂꯧꯗ ꯁꯨꯕ ꯆꯠꯄ꯭ꯔꯣ
ꯆꯠꯊꯟꯗꯦꯗ ꯑꯩꯅ ꯃꯔꯛ ꯃꯔꯛꯇꯗꯤ ꯆꯠꯂꯦ ꯑꯩꯅ ꯆꯠꯀꯅꯨ ꯍꯥꯏꯔꯁꯨ ꯆꯠꯂꯦꯗ ꯃꯥꯥꯗꯤ ꯌꯥꯝ ꯃꯔꯛ ꯃꯔꯛꯇ ꯑꯩꯅ ꯍꯥꯏꯕꯒ ꯇꯥꯄꯣꯟꯇꯦꯗ
ꯑꯣ ꯑꯗꯨꯅꯦ ꯎꯝ ꯀꯩꯅꯣ ꯇꯧꯕꯗꯤ ꯃꯇꯩ ꯃꯅꯥꯎꯗꯤ
ꯑꯃꯥꯃ ꯑꯃꯔꯛꯇ ꯑꯃꯨꯛ ꯇꯥꯕ ꯌꯥꯎ ꯃꯔꯛ ꯃꯔꯛꯇ ꯇꯥꯗꯕ ꯌꯥꯎꯕꯁꯨ ꯌꯥꯎꯕꯅꯤꯗ
ꯑꯣ ꯅꯪꯗꯤ ꯌꯥꯝ ꯍꯩꯔꯝꯃꯤꯅ ꯌꯥꯝ ꯈꯪꯉꯝꯃꯤꯅ ꯅꯪꯗꯤ
ꯂꯩꯁꯥꯕꯤ ꯑꯔꯤꯕꯤ ꯑꯣꯏꯕꯒꯤ ꯈꯪꯔꯤꯅꯤ
ꯑꯣ ꯑꯣ ꯂꯩꯁꯥꯕꯤ ꯑꯔꯤꯕꯤ
ꯑ
ꯅꯪ ꯀꯅꯥ ꯀꯅꯥ ꯂꯩꯔꯤꯒꯦ ꯍꯧꯖꯤꯛ
ꯑꯩꯔꯣ ꯑꯩꯈꯣꯏ ꯑꯝ
ꯍꯥꯥ
ꯎꯝ ꯑꯩꯈꯣꯏ ꯏꯇꯩ ꯀꯩꯅꯣ ꯑꯈꯣꯏ ꯃꯅꯥꯛꯀꯤꯀꯣ
ꯑꯥ
ꯑꯗꯒꯤ ꯎꯝ ꯏꯅꯥꯎꯅꯨꯄꯥ ꯃꯆꯥ ꯑꯃ ꯂꯩꯌꯦ ꯑꯗꯨꯒ ꯃꯃꯥ ꯃꯄꯥꯗꯣ ꯀꯩꯅꯣ ꯆꯠꯈꯤꯕꯒꯤ ꯑꯗꯨꯒ ꯂꯩ
ꯀꯅꯥ ꯃꯤ ꯃꯈꯣꯟ ꯇꯥꯏꯗ
ꯍꯥꯥ
ꯃꯤ ꯃꯈꯣꯟ ꯇꯥꯏꯅꯦ
ꯑꯣ ꯑꯩꯈꯣꯏ ꯏꯅꯥꯎ ꯅꯨꯄꯥꯗꯣ ꯂꯥꯡꯕ ꯑꯃꯨꯛ ꯍꯧꯕꯒꯤ ꯌꯥꯝ ꯁꯥꯊꯤꯕꯅꯦ ꯌꯥꯝ ꯁꯥꯊꯤꯃꯤ ꯂꯥꯛ ꯂꯥꯛꯅ
ꯅꯪ ꯃꯥꯟꯕꯒꯤꯔ
ꯑꯁ ꯑꯩ ꯀꯃꯥꯏ ꯃꯥꯜꯂꯤꯕ ꯃꯃꯥ ꯃꯄꯥ ꯃꯥꯟꯗ꯭ꯔꯗꯤ
ꯃꯃꯥ ꯃꯄꯥ ꯂꯧꯕꯒꯤ ꯑꯣꯏꯔꯝꯒꯅꯤ ꯌꯥꯝ ꯁꯥꯊꯤꯕꯅꯦ
ꯑꯣ
ꯑꯗꯣ ꯅꯣꯏ ꯏꯔꯥꯡꯁꯦ ꯀꯃꯥꯏ ꯀꯃꯥꯏꯗꯤ ꯇꯧꯔꯤꯒꯦ ꯅꯣꯏꯕꯣ
ꯀꯩꯁꯨ ꯇꯧꯗꯦꯗ ꯅꯪ ꯀꯣꯂꯦꯖ ꯃꯊꯪ ꯃꯥꯁꯇꯔꯒꯨꯝꯕꯗꯤ ꯇꯝꯊꯕ ꯌꯥꯗ꯭ꯔꯣꯅꯪꯪ
ꯇꯝꯒꯗꯕꯗꯣ ꯄꯩꯁꯥ ꯂꯩꯇꯦꯅꯦ ꯄꯩꯁꯥ ꯈꯛꯇ ꯆꯪꯉꯦ
ꯄꯩꯁꯥꯕꯨꯗꯤ ꯇꯥꯜꯂꯒ ꯂꯥꯛꯄꯅꯦ ꯄꯩꯁꯥ ꯂꯩꯇꯦ ꯂꯩꯇꯦꯅ ꯇꯥꯟꯗꯗꯤ ꯄꯩꯁꯥ ꯀꯗꯥꯏꯗꯒꯤ ꯂꯥꯛꯀꯅꯤ
ꯑꯩꯈꯣꯏ ꯃꯥ ꯍꯣꯏ ꯑ ꯑꯈꯣꯏ ꯃꯥ ꯕꯥ ꯈꯣꯏꯅ ꯇꯝꯒꯅꯨ ꯍꯥꯏ ꯑꯗꯣ ꯑꯈꯣꯏ ꯃꯥ ꯕꯥ ꯈꯣꯏꯗꯤ ꯇꯝꯃꯣ ꯍꯥꯏ ꯑꯗꯨ ꯗꯨꯕꯨ ꯄꯩꯁꯥ ꯂꯩꯩꯇꯕꯅꯤꯅ ꯑꯉꯥꯡꯒꯤ ꯈꯔ ꯇꯨꯏꯁꯟ ꯇꯧꯕꯅꯤꯅ
ꯑꯣ ꯅꯪ ꯇꯨꯏꯁꯟ ꯂꯧꯕ꯭ꯔꯣ ꯑꯉꯥꯡꯒꯤ
ꯑꯥꯎ ꯑꯌꯨꯛꯇꯁꯨ ꯑꯌꯨꯛꯀ ꯑꯌꯨꯛꯀ ꯅꯨꯡꯗꯥꯡ ꯏꯚꯤꯅꯤꯡ ꯑꯦ ꯑꯌꯨꯛꯀ ꯅꯨꯡꯗꯥꯡꯗꯒꯤ ꯍꯧꯋꯦ
ꯑꯣ ꯐꯩꯅꯦ ꯐꯩꯅꯦ
ꯑꯌꯨꯛꯀ ꯅꯨꯡꯗꯥꯡꯒꯗ ꯑꯦ ꯃꯤ ꯌꯥꯝꯗꯦꯗ
ꯎꯝ ꯃꯤ ꯌꯥꯝꯗꯁꯨ ꯈꯔ ꯑꯣꯏꯔꯁꯨ ꯂꯥꯛꯏꯗꯣ ꯐꯔꯕꯅꯦ ꯀꯩꯅꯣ
ꯎꯝ